ꯇꯥꯕ꯭ꯔꯣ
ꯎꯝ ꯇꯥꯗꯤ ꯇꯥꯔꯦ
ꯇꯥꯔꯦ
ꯀꯩꯗꯩꯅꯣ
ꯂꯩꯥꯔꯝꯃꯦ
ꯎꯝ ꯂꯩꯔ ꯑꯗꯨꯝ ꯂꯩꯔꯕꯣ
ꯂꯩꯌꯦ ꯂꯩꯒ ꯍ ꯍ
ꯋꯥꯀꯤꯡ ꯆꯧꯁꯤ ꯂꯥꯑꯣ
ꯍꯧꯖꯤꯛꯇꯕꯣ
ꯍꯧꯖꯤꯛꯁꯤ ꯋꯥꯛꯀꯤꯡ ꯆꯠꯀꯗꯝꯅꯦ ꯍꯧꯖꯤꯛꯁꯤ ꯍꯛꯆꯥꯡ ꯐꯕꯒꯤ ꯃꯇꯝꯅꯦ
ꯍꯛꯆꯥꯡ ꯐꯕꯅ ꯂꯟꯅꯤ ꯒꯥꯢꯗꯨꯔ
ꯃꯥꯅꯤ ꯃꯥꯅꯦ ꯍꯦꯜꯠ ꯏꯁ ꯋꯦꯜꯅ ꯍꯥꯢꯅꯩꯗꯣ ꯈꯪꯗ꯭ꯔꯣ
ꯎꯝ
ꯍꯧꯖꯤꯛ ꯅꯪ ꯍꯛꯆꯥꯡ ꯐꯅꯕ ꯍꯣꯠꯅꯍꯧꯗ꯭ꯔꯗꯤꯅꯦ ꯍꯅꯨꯔꯒ ꯍꯛꯆꯥꯡ ꯐ ꯌꯥꯗꯣꯢꯔꯤꯕ
ꯍꯛꯆꯥꯡꯁꯦ ꯐꯅ ꯂꯩꯕ ꯄꯣꯠꯅꯤꯅꯦ
ꯑꯗꯨ ꯍꯛꯆꯥꯡꯗꯤ ꯐꯩ ꯍꯥꯢꯅꯤꯅꯦ ꯑꯀꯣꯢꯒꯤ ꯍꯛꯆꯥꯡ ꯁꯨꯃꯥꯢꯅ ꯐꯕ ꯉꯝꯃꯗꯧꯔꯅꯦ ꯅꯪꯕꯣ
ꯑꯩꯈꯣꯏ ꯐꯔ ꯂꯩꯝ
ꯀꯔꯤ ꯆꯥꯗꯅ ꯐꯔꯤꯅꯣꯕ ꯑꯈꯣꯢꯗꯧꯅ ꯆꯤꯟꯖꯥꯛ ꯑꯐꯕ ꯂꯐꯣꯢ ꯁꯪꯒꯣꯝ ꯌꯦꯔꯨꯝ ꯆꯅꯥ ꯑꯇꯤꯡꯕ ꯑꯗꯒꯤ ꯄ꯭ꯔꯣꯇꯤꯟ ꯑꯗꯒꯤ ꯁꯪꯒꯣꯝ ꯁꯅꯥꯒ ꯆꯥꯗꯅ ꯇꯧꯕꯁꯨ ꯅꯠꯇꯦ ꯈ꯭ꯔ ꯇꯨꯝ ꯈꯔ ꯆꯥ ꯇꯧꯔꯒ ꯍꯦꯛꯇ ꯐꯩ ꯐꯩ ꯍꯥꯏꯕꯖꯤ ꯌꯥꯕ꯭ꯔꯥꯅꯦ
ꯈꯟꯗꯦ ꯑꯈꯣꯏ ꯑꯗꯨꯝ ꯆꯥꯛꯇ ꯆꯥꯕꯗꯤ ꯌꯦꯟꯁꯥꯡꯅ ꯆꯥꯗꯧ ꯃꯆꯪ ꯑꯣꯏꯕ ꯄꯣꯠꯇꯣ ꯆꯥꯏꯌꯦꯕ ꯑꯈꯣꯏꯗꯤ
ꯀꯩꯅꯣꯅꯦ ꯃꯆꯪ ꯑꯣꯏꯔꯤꯁꯤꯕꯣ ꯀꯃꯥꯏꯅꯅꯣ ꯃꯆꯪ ꯑꯣꯏꯔꯤꯁꯤ
ꯍꯣꯏ ꯏꯁꯥ ꯍꯛꯆꯥꯡꯅ ꯀꯥꯟꯅꯗꯧꯕ ꯏꯁꯥꯡ ꯅꯥꯄꯤ ꯂꯩꯗꯅ
ꯁꯝꯅ ꯍꯥꯏꯕꯗ ꯍꯣꯏ ꯃꯥꯏꯔꯦꯟꯕꯨ ꯍꯥꯏꯔꯣ ꯑꯃꯕꯨ ꯍꯥꯏꯔꯣ ꯑ ꯀꯥꯟꯅꯩꯗꯅ ꯍ ꯍꯪꯒꯥꯝꯗ ꯍꯥꯏꯔꯣ ꯑꯗꯨꯝ ꯀꯅꯩꯗꯅ ꯢꯁꯥ ꯍꯛꯆꯥꯡꯒꯁꯤ ꯑꯈꯣꯏꯒꯤ ꯕꯣꯗꯤ ꯄꯥꯔꯠꯁꯤꯗ
ꯑ ꯍꯛꯆꯥꯡ ꯑꯗꯨ ꯃꯥꯏꯔꯦꯟꯖꯤ ꯀꯩ ꯀꯥꯟꯅꯒꯦ ꯑꯃꯇ ꯍꯥꯏꯔꯛꯎꯅꯦ ꯈꯪꯕ ꯌꯦꯡꯒꯦꯅꯦ
ꯃꯥꯢꯔꯦꯟꯖꯤꯔꯣ
ꯈꯪꯗꯕꯋꯥꯅꯦ
ꯃꯥꯢꯔꯦꯟꯁꯤ ꯇꯨꯝꯕꯒꯨꯝꯕꯗ ꯈ꯭ꯔ ꯀꯥꯅꯩ ꯇꯨꯝꯕꯒꯨꯝꯕꯗ ꯈ꯭ꯔ ꯀꯥꯅꯩꯌꯦꯕ
ꯑꯥ
ꯇꯨꯝꯕꯁꯤꯗ ꯑꯈꯣꯏ ꯍꯛꯆꯥꯡ ꯀꯥꯟꯅꯩꯗꯅ ꯇꯨꯝꯗ꯭ꯔꯗꯤ ꯌꯥꯗꯦꯗꯅ
ꯑꯣ ꯃꯥꯏꯔꯦꯟ ꯆꯥꯕꯅ ꯑꯈꯣꯏ ꯇꯨꯝꯍꯜꯂꯤ ꯍꯥꯏꯔꯕ꯭ꯔꯥ
ꯍꯣꯏꯌꯦ ꯇꯨꯝꯕ ꯈ ꯅꯨꯉꯥꯢꯗꯅ
ꯑꯣ ꯑꯣ ꯑꯁ ꯃꯥꯏꯔꯦꯟꯒꯤ ꯀꯥꯟꯅꯕꯁꯤꯗꯤ ꯂꯩꯔꯦ ꯑꯗꯨꯗꯤ ꯍꯋꯥꯏꯒꯨꯝꯕ ꯈ꯭ꯔ ꯆꯥꯎꯑꯣ ꯅꯪ ꯄꯤꯛꯏꯗꯨ ꯈꯔ ꯌꯥꯝ ꯆꯥꯎꯅꯕ
ꯍꯋꯥꯏꯗꯨ ꯆꯥꯔꯕꯣꯡ ꯑꯩ ꯆꯥꯎ
ꯀꯔꯤ
ꯍꯋꯥꯏ ꯌꯥꯃꯟ ꯆꯥꯗ ꯆꯥꯎꯔꯕꯅꯦꯕ ꯁꯤꯗꯩ ꯑꯃꯨꯛ ꯆꯥꯎꯃꯟꯒꯤ ꯅꯨꯡꯉꯥꯏꯔꯔꯣꯢꯕ
ꯑꯦ ꯅꯪ ꯑꯗꯨꯗꯒꯤ ꯆꯥꯎꯈꯠꯂꯛꯑꯗꯤ ꯍꯧꯖꯤꯛꯀꯥꯟꯒꯤꯗꯤ ꯃꯤꯖꯥꯎ ꯃꯤꯖꯥꯎ ꯉꯥꯛꯇꯅꯤ ꯉꯥꯏꯔꯤꯖꯦ ꯅꯪ ꯄꯤꯁꯤꯛ ꯄꯤꯛ ꯂꯩꯍꯧꯔꯗꯤ ꯅꯪ ꯅꯊꯋꯥꯏ ꯅꯨꯡꯉꯥꯏꯔꯣꯏꯗ
ꯑꯃꯨꯛ ꯆꯥꯎꯃꯜꯂꯦ ꯃꯤꯅ ꯀꯩ ꯍꯤꯗꯥꯛ ꯁꯤꯖꯤꯟꯅꯩ ꯃꯨꯛ ꯍꯪꯉꯛꯑꯗꯝ ꯇꯜꯂꯦ ꯇꯧꯅꯤ
ꯑꯦ ꯍꯤꯗꯥꯛ ꯁꯤꯖꯤꯟꯅꯕ ꯁꯤꯖꯤꯟꯅꯗꯕ ꯆꯥꯎꯔ ꯂꯣꯏꯔꯦ ꯀꯩꯅꯣ ꯄꯤꯛꯄꯁꯤꯗꯤ ꯃꯤꯅ ꯎꯁꯤꯠꯇꯕꯅꯤ
ꯀꯩ ꯍꯥꯏꯅꯣ
ꯍꯥꯥ
ꯀꯔꯤ ꯍꯥꯏꯅꯣ ꯇꯥꯗ꯭ꯔꯦ
ꯁꯨꯃꯥꯏꯟ ꯈꯔ ꯆꯥꯎꯔ ꯌꯥꯏ ꯀꯩꯅꯣ ꯌꯥꯝ ꯆꯥꯎꯗ꯭ꯔꯁꯨ
ꯍꯣꯏꯅꯦ ꯐꯔꯦꯅꯦ ꯌꯥꯝ ꯆꯥꯎꯅꯤꯡꯇ꯭ꯔꯒꯅ ꯅꯁꯥ ꯅꯎꯗꯨ ꯈꯔ ꯐꯒꯠꯍꯜꯂꯨꯅꯦ ꯑꯈꯣꯏꯗꯧꯅ
ꯈꯣꯏ ꯁꯤꯛꯁ ꯄꯦꯛꯅꯤ ꯊꯣꯛꯏ
ꯑꯦ ꯅꯪ ꯁꯤꯛꯁ ꯄꯦꯛ ꯊꯣꯛꯕ꯭ꯔꯣ
ꯀꯦꯝ ꯈꯪꯗ꯭ꯔꯤꯕꯨ ꯍꯥꯏꯁꯤꯕꯨ
ꯑꯩꯗꯤ ꯐꯦꯃꯤꯂꯤ ꯄꯦꯛ ꯊꯣꯛꯄ꯭ꯔꯥ ꯈꯜꯂꯒ
ꯁꯤꯛꯁ ꯄꯦꯛ ꯇꯝꯖꯅꯦꯌꯦ ꯑꯣꯏꯕꯨ ꯇꯝꯖꯅꯤꯡꯉꯥꯏ ꯑꯩ ꯕꯣꯗꯤꯅꯦ ꯑꯩꯈꯣꯏ ꯄꯥꯜꯂꯤꯁꯤ
ꯃꯥꯠ ꯐꯩ ꯐꯩ ꯃꯤꯉꯣꯟꯗ ꯇꯝꯖꯅꯕ ꯑꯗꯨꯒꯨꯝꯕ ꯐꯖ ꯐꯖꯕ ꯃꯌꯥꯝ ꯑꯃ ꯄꯨꯊꯣꯛꯀꯗꯕꯅꯤ
ꯑꯃꯨꯛ ꯍꯥꯏꯌꯦꯡ ꯉꯥꯏꯔꯤ ꯊꯕꯛꯀ ꯂꯩꯕꯣ
ꯍꯌꯦꯡꯁꯦ ꯊꯕꯛ ꯂꯩꯇꯦꯅꯦ ꯀꯔꯤ ꯊꯕꯛ ꯂꯩꯔꯒꯦ
ꯊꯕꯣꯛ ꯍꯥꯏꯕꯨ ꯀꯩꯅꯣ ꯋꯥꯛꯀꯤꯡ ꯆꯠꯂꯨꯁꯤꯒꯤꯅꯣ ꯀꯣꯏꯕ ꯑꯣꯏꯅ
ꯑꯦ ꯎꯝ ꯑꯌꯨꯛꯛꯇꯔꯣ ꯅꯨꯡꯊꯤꯟꯗꯔꯣ ꯅꯨꯃꯤꯗꯥꯡ ꯋꯥꯏꯔꯝꯗꯔꯣ
ꯑꯦ ꯑꯌꯨꯛꯇꯤ ꯊꯣꯛꯈ꯭ꯔꯗꯕꯅꯤ ꯀꯩꯅꯣ
ꯑꯣ ꯑꯌꯨꯛꯇꯩ ꯊꯣꯛꯑꯒ ꯍꯥꯏꯗꯤ
ꯑꯗꯨꯝ ꯀꯕꯛ ꯀꯕꯛ ꯆꯦꯜ ꯂꯝꯁꯥꯡ ꯀꯣꯏꯕ ꯑꯣꯏꯅꯥ
ꯑꯣ ꯂꯝꯁꯥꯡ ꯀꯣꯏꯕ ꯑꯗꯨ ꯌꯥꯏꯌꯦꯅꯦ ꯍꯥꯏꯗꯤ ꯎꯐꯨꯜ ꯃꯔꯛꯇꯗꯤ ꯆꯠꯄ ꯇꯜꯂꯤꯅꯤ ꯎꯐꯨꯜ ꯃꯔꯐꯨꯟ ꯆꯥꯕꯁꯤ ꯆꯥꯕ ꯑꯟꯇꯦ ꯎꯐꯨꯟ ꯋꯥꯏꯐꯨꯟ ꯍꯣꯟꯖꯤꯟꯕꯁꯦ ꯍꯛꯆꯥꯡꯗ ꯌꯥꯝ ꯁꯣꯛꯑꯦꯕ ꯑꯗꯨꯅ ꯑꯩꯈꯣꯏ ꯋꯦꯗꯔ ꯁꯦꯡꯕ ꯃꯐꯝꯒꯨꯝꯕꯗ ꯆꯠꯅꯤꯡꯉꯤ ꯑꯩ ꯅꯨꯡꯁꯥ ꯌꯥꯝ ꯁꯥꯕꯗꯗꯤ ꯑꯃꯨꯛ ꯇꯜꯂꯤꯗ ꯀꯨꯏꯌꯦꯠ ꯆꯠꯄꯗꯨꯗꯤ ꯋꯦꯗꯔ ꯅꯨꯡꯉꯥꯏꯔꯤ ꯀꯥꯟꯗ ꯆꯠꯂꯨꯔꯒ ꯏꯗꯨꯒ ꯐꯠ ꯍꯜꯂꯛꯑꯒ ꯏꯔꯨ ꯃꯥꯏꯊꯔꯒ ꯒ꯭ꯌꯥꯟ ꯇꯥꯅ ꯄꯣꯊꯥꯗꯨ ꯅꯨꯡꯉꯥꯏꯔꯣꯏꯗ꯭ꯔꯣ
ꯑꯗꯨ ꯑꯗꯨꯀꯣ ꯆꯤꯡꯒꯨꯝꯕ ꯑꯝꯇ
ꯎꯠꯆꯥꯜꯂꯒ ꯆꯤꯡꯌꯥꯒꯨꯝꯃꯥꯏ ꯆꯤꯡꯗꯩꯩꯗꯩ ꯆꯤꯡꯌꯥꯒꯨꯝꯕ ꯂꯩꯔ ꯎꯔꯨꯝ ꯈ ꯂꯥꯡꯕ ꯈꯣꯏꯒꯤ ꯀꯩ ꯍꯥꯏꯅꯤ ꯑ ꯀꯣꯏꯂꯥꯁꯁꯦ ꯐꯌꯟ ꯊꯥꯕ ꯑꯩꯒ
ꯍꯨꯝ
ꯑꯖꯤꯛꯄ ꯃꯐꯝꯒꯨꯝꯕꯗ ꯑꯗꯨꯝꯕꯗ ꯀꯣꯏꯔꯣꯗꯃꯤ ꯀꯩꯅꯣ ꯎ ꯋꯥ ꯐꯖꯟꯅ ꯍꯧꯕ ꯎꯔꯨꯡꯉꯗ ꯐꯖꯟ ꯂꯥꯡꯕꯗꯣ ꯒꯥ ꯄꯣꯊꯥꯔꯁꯨ
ꯑ ꯌꯥꯏꯗ ꯌꯥꯏꯗ ꯑꯗꯨꯕꯨꯗꯤ ꯑꯥꯍꯥ ꯍꯥ ꯑꯗꯨꯗꯤ ꯆꯤꯡ ꯀꯥꯔꯒ ꯍꯥꯏꯗꯤ ꯆꯤꯟꯖꯥꯛ ꯈꯔ ꯍꯥꯎ ꯊꯨꯝ ꯈꯔ ꯄꯨꯔꯒ ꯀꯥꯕꯅ ꯅꯨꯡꯉꯥꯏꯅꯤ
ꯌꯥꯏꯌꯦꯗꯩ ꯅꯨꯡꯗꯥꯡ ꯋꯥꯏꯔꯝꯗ ꯆꯤꯡ ꯑꯃꯨꯛ ꯀꯥꯍꯜꯂꯨꯔꯒ ꯅꯨꯪꯉꯥꯏ ꯀꯩꯅꯣ
ꯆꯠꯂꯨꯕꯥ ꯀꯔꯤ
ꯃꯤ ꯃꯤꯗꯤ ꯍꯧꯖꯤꯛ ꯆꯤꯡꯒ ꯌꯥꯝ ꯀꯥꯢ ꯌꯨꯛꯇ ꯆꯤꯡꯌꯥ ꯆꯥꯛꯀ ꯑꯝ ꯊꯣꯡꯉꯥ ꯇꯧꯌꯤꯗ ꯑꯩ ꯍꯨꯖꯤ ꯍꯥꯏ ꯀꯣꯏ ꯆꯠꯄꯅꯦ ꯍꯥꯏ ꯌꯥꯢ ꯃꯤꯖꯤꯡꯌꯦ ꯑꯌꯥꯝꯕꯅ ꯒꯥꯔꯤꯒ ꯇꯧꯔ ꯗꯨꯝ ꯆꯠꯅꯩꯗꯅ
ꯑꯧ ꯑꯧ
ꯑꯩꯈꯣꯏꯅ ꯑꯃꯨꯛ ꯈꯣꯡꯅ ꯃꯣꯢ ꯍꯧꯗꯣꯛꯁꯦꯕ ꯈꯣꯡꯅꯒ ꯆꯠꯂꯒ ꯀꯣꯏꯕꯑꯣꯢ ꯈꯣꯡ ꯆꯠꯂꯒ ꯑꯗꯒꯤ ꯆꯤꯡ ꯅꯥꯎ ꯀꯥꯈꯠꯇꯅ ꯈꯣꯠꯇꯅ ꯈꯇꯧꯈ ꯍꯥꯏꯁꯦ ꯕꯅꯤ ꯇꯥꯏ
ꯌꯥꯏꯅꯦ ꯑꯈꯣꯏ ꯇ꯭ꯔꯦꯛꯀꯤꯡ ꯆꯠꯄꯗꯣ ꯑꯩꯒꯤ ꯑꯁ ꯑꯗꯨ ꯑꯗꯨꯒ ꯑꯁ ꯀꯩꯅꯣꯝ ꯋꯥꯈꯜ ꯑꯃ ꯂꯥꯛꯑꯦꯅꯦ
ꯀꯩ ꯋꯥꯈꯟꯅꯣꯅꯦ
ꯑ ꯑꯈꯣꯏ ꯆꯤꯡ ꯆꯠꯄ ꯆꯤꯡ ꯆꯠꯄ ꯍꯥꯏꯔꯒ ꯑꯈꯣꯏꯗꯤ ꯍꯦꯛꯇ ꯆꯠꯂꯒ ꯍꯜꯂꯛꯄꯒꯤ ꯊꯕꯛꯁꯦ ꯌꯥꯝ ꯇꯧꯅꯩ ꯑꯗꯣ ꯑꯈꯣꯏ ꯇꯦꯟꯀꯨꯝꯕ ꯄꯨꯔꯒ ꯆꯤꯡꯊꯛꯇ ꯍꯥꯏꯗꯤ ꯂꯦꯛꯑꯦꯗꯅ ꯑꯗꯨꯒ ꯅꯣꯡꯉꯥꯜꯂꯛꯄꯒꯤ ꯑꯈꯣꯏꯒꯤ ꯁꯟꯔꯥꯏꯁꯀꯤ ꯁꯤꯟꯒꯖꯦ ꯌꯦ ꯌꯦꯡꯗꯅ ꯚꯤꯗꯤꯑꯣꯒ ꯅꯝꯗꯅ ꯑꯗꯩ ꯃꯊꯛꯇ ꯆꯥꯒ ꯂꯣꯜꯂꯒ ꯊꯛꯑ ꯆꯥꯔꯒ ꯀꯨꯝꯊꯔꯛꯄꯗꯨꯁꯨ ꯑꯁ ꯑꯗꯨꯅ ꯍꯦꯟ ꯑꯃꯨꯛꯀ ꯅꯨꯡꯉꯥꯏꯗꯧ ꯃꯥꯜꯂꯤꯅꯤ
ꯑꯗꯨꯖꯨ ꯅꯨꯡꯉꯥꯏꯅꯤꯝ ꯃꯣꯏꯒꯤ ꯚ꯭ꯌꯨ ꯐꯖꯕ ꯌꯦꯡꯕꯗ ꯚꯌꯨ ꯐꯖꯗꯕ ꯖꯒꯥ ꯑꯝ ꯈꯜꯂꯦꯗꯅ
ꯑꯥ ꯑꯥ
ꯑꯗꯨꯒ ꯑꯗꯨꯒ ꯍꯦꯛꯇ ꯆꯠꯂꯕ ꯍꯥꯏꯗꯤ ꯅꯨꯃꯤꯗꯥꯡ ꯋꯥꯏꯔꯝ ꯑꯣꯏꯔ ꯑꯇꯩ ꯑꯝ ꯅꯨꯃꯤꯗꯥꯡ ꯋꯥꯏꯔꯝꯁꯤꯗ ꯊꯣꯡꯉꯒ ꯂꯥꯛꯑꯒ ꯑꯈꯣꯏꯒꯤ ꯅꯨꯃꯤꯗꯥꯡ ꯆꯥꯅꯕ ꯑꯩ ꯂꯦꯀꯥꯅ ꯆꯥꯅꯕ
ꯍꯣꯏ
ꯍꯣꯕ ꯍꯟꯗꯛ ꯅꯨꯃꯤꯗꯥꯡ ꯐꯖꯅ ꯄꯨꯜꯂ ꯅꯨꯡꯉꯥꯢꯔ ꯑꯌꯨꯛꯇ ꯕ꯭ꯌꯨ
ꯄꯤ ꯌꯥꯢꯗꯅ
ꯌꯥꯏꯅꯦ ꯑꯗꯨꯗꯤ ꯅꯣꯏ ꯅꯣꯏꯒꯤ ꯇꯦꯟꯀ ꯂꯩꯕ꯭ꯔꯣ ꯍꯥꯏꯗꯤ ꯑꯈꯣꯏ ꯑꯈꯣꯏ ꯆꯠꯇꯣꯏꯅꯤꯅ ꯇꯦꯟ ꯑꯃꯃꯝ ꯈꯟꯕꯨ ꯑꯣꯏꯔꯣ ꯑꯈꯣꯏ ꯑꯅꯤ ꯑꯅꯤ ꯄꯥꯕꯨ ꯑꯣꯏꯔꯣ ꯑꯗꯨꯃꯥꯏꯅ ꯇꯧꯔꯒ ꯆꯠꯄꯗꯨ ꯅꯨꯗꯤ ꯅꯨꯡꯉꯥꯏꯅꯤꯅ ꯍꯥꯏꯗꯤ ꯃꯐꯝꯗꯨ ꯆꯤꯡ ꯃꯥꯅꯤꯅ ꯍꯥꯏꯗꯤ ꯑꯈꯣꯏꯒꯤ ꯆꯦꯛꯁꯤꯟ ꯊꯧꯔꯥꯡ ꯊꯧꯔꯥꯡꯒꯨꯝꯕꯁꯨ ꯈꯔ ꯂꯧꯈꯠꯇꯕ ꯌꯥꯔꯣꯏ ꯂꯝꯍꯥꯡꯅꯤꯅ ꯄꯪꯂꯩ ꯂꯩꯖꯤꯟꯕꯁꯨ ꯁꯥ ꯊꯣꯛꯂꯛꯑꯗꯤ ꯑꯃꯨꯛ ꯈꯪꯗꯅ ꯆꯦꯟꯅꯔꯛꯀꯅꯦꯕ
ꯇꯦꯟ ꯑꯃꯩ ꯂꯩꯕꯅꯤ ꯑꯗꯣ ꯍꯦꯛꯇ ꯄꯣꯔꯥꯑꯒꯦ ꯀꯅꯥ ꯀꯅꯥꯅꯣ ꯍꯪꯅꯔꯒ ꯇꯦꯟ ꯂꯩꯕ ꯈꯣꯠꯄ ꯍꯪꯅꯔꯒ
ꯎꯝ
ꯌꯥꯗꯔꯥ ꯌꯥꯗ꯭ꯔꯒ ꯇꯦꯟ ꯇꯦꯟꯗꯨ ꯑꯈꯣꯏꯅ ꯀꯩꯗꯧꯔꯖꯨ ꯍꯥꯏꯗꯤ ꯍꯥꯏꯗꯤ ꯎꯋꯥ ꯎꯋꯥꯒꯨꯝꯕ ꯈꯔ ꯀꯩꯅꯣ ꯇꯧꯔꯒ ꯗꯕꯨꯔ ꯑꯄꯥꯛꯄꯗꯣ
ꯑꯥ ꯑꯥ
ꯑꯗꯨꯗꯣ ꯑꯈꯣꯏꯅ ꯈꯜꯂꯦ ꯁꯦꯝꯃꯒ ꯁꯥ ꯑ ꯇꯧꯕ ꯇꯧꯔ ꯂꯣꯏꯔꯦ ꯀꯩꯅꯣꯅꯤ
ꯑꯣ ꯗꯝꯕꯨꯔꯅ ꯈꯜꯂꯁꯨ ꯌꯥꯏꯌꯦꯕ
ꯑꯦ ꯍꯣꯏꯗ ꯅꯣꯡꯃꯈꯛꯀꯤꯕꯨ ꯀꯩꯅꯣꯅꯦ ꯑꯗꯣ ꯑꯈꯣꯏꯒꯤ ꯄꯨꯊꯣꯛ ꯄꯨꯁꯤꯟꯗ ꯅꯨꯡꯉꯥꯏꯒꯗꯕ ꯍꯥꯏꯗꯤ ꯂꯨꯝꯃꯣꯏꯗꯕ ꯊꯕꯛ ꯇꯧꯕꯅ ꯐꯩꯀꯣ ꯑꯗꯩ ꯏꯁꯤꯡ ꯃꯥꯏꯁꯤꯡꯒꯤ ꯈꯔ ꯑꯈꯣꯏ ꯃꯊꯛꯇ ꯂꯩꯕ ꯍꯥꯏꯁꯤ ꯏꯁꯤꯡꯒꯨꯝꯕꯒꯤꯖꯥꯠꯁꯤ ꯈꯔ ꯋꯥꯔꯛꯄꯁꯨ ꯌꯥꯏꯑꯦꯕ ꯑꯗꯨꯒ ꯈꯔ ꯃꯔꯥꯡ ꯀꯥꯏꯅ ꯄꯨꯔꯕ
ꯑꯗꯨꯗ ꯑꯃꯨꯛ ꯑꯗꯨꯝ ꯀꯃꯥꯏꯅ ꯇꯧꯕꯩ ꯒꯥꯔꯤ ꯄꯨꯔꯒ ꯆꯠꯂꯦꯗꯅ
ꯑꯥ
ꯊꯣꯡꯒ ꯄꯨꯂꯞ ꯂꯧꯖꯤꯜꯂꯒ ꯍꯥꯏꯗꯤ ꯊꯝꯃꯒ ꯑꯩꯒꯥꯔꯤꯒ ꯄꯨꯂꯞ ꯍꯥꯞꯒꯠꯂꯒ ꯄꯨꯠ ꯊꯧꯍꯜꯂꯒ ꯑꯗꯨꯗ ꯁꯦꯝꯃꯦ ꯍꯥꯏ ꯍꯥꯏꯗꯔꯥ
ꯌꯥꯏ ꯌꯥꯏ ꯑꯁ ꯅꯨꯡꯉꯥꯏ ꯅꯨꯡꯉꯥꯏꯕ ꯋꯥꯈꯜꯒ ꯌꯥꯝ ꯄꯨꯊꯣꯔꯛꯑꯦ ꯇꯧꯔꯤꯁꯦ ꯀꯣꯏꯕ ꯂꯥꯡꯕ ꯈꯔꯒ ꯆꯠꯅꯤꯡꯕꯒ
ꯅꯍꯥꯋꯥꯏꯒꯤ ꯑꯃ ꯅꯍꯋꯥꯏ ꯑꯥ ꯎꯝ ꯀꯩꯅꯣꯒ ꯌꯥꯝ ꯚꯤꯗꯤ ꯚꯤꯗꯤꯑꯣ ꯌꯥꯝ ꯊꯥꯒꯠꯅꯈꯤꯕ ꯑꯃ ꯃꯐꯝ ꯀꯔꯤ ꯍꯥꯟꯅ ꯐꯨꯅꯥꯟ ꯍꯥꯏꯕ꯭ꯔꯥ ꯐꯨꯅꯥꯟ ꯃꯔꯤꯡꯆꯤꯡ ꯍꯥꯏꯕ ꯑꯃ ꯂꯩꯇ꯭ꯔꯣ
ꯑꯥ ꯑꯥ ꯐꯨꯅꯥꯟ ꯃꯔꯤꯡ
ꯑꯣ ꯑꯗꯨꯗꯗꯤ ꯑꯗꯨꯃꯥꯏꯟ ꯇꯧꯕꯅꯤ
ꯑꯗꯨꯃꯥꯏꯟ ꯚꯤꯕꯤ ꯌꯦꯡꯕꯩ ꯇꯥꯏꯞꯇ ꯑꯩꯈꯣꯏꯁꯨ ꯑꯗꯨ ꯍꯣꯏ ꯑꯗꯨꯅ ꯃꯤꯁꯤ ꯌꯥꯝꯅ ꯀꯃꯟ ꯑꯣꯏꯅꯈ꯭ꯔꯦ ꯅꯠꯇ꯭ꯔꯥ
ꯍꯣꯏ ꯍꯣꯏ
ꯑꯗꯨ ꯅꯠꯇꯕ ꯑꯩꯈꯣꯏꯅ ꯇꯣꯉꯥꯟꯕ ꯃꯐꯝ ꯐꯖꯕ ꯏꯁꯄꯣꯠ ꯑꯃ ꯄꯨꯊꯣꯛꯑ ꯂꯣꯏ ꯀꯩꯅꯣ ꯀꯥꯏ ꯊꯤꯔꯒ
ꯑꯣ ꯌꯥꯏꯅꯦ ꯅꯪ ꯃꯐꯝ ꯏꯁꯄꯣꯠ ꯐꯖꯕꯕꯨ ꯈꯪꯕ ꯂꯩꯕ꯭ꯔꯅꯦ ꯅꯪꯅ
ꯁꯛ ꯐꯖꯕ ꯍꯥꯏꯖꯦ ꯑꯃ ꯂꯥꯡꯉꯣꯜ ꯀꯥꯕꯒꯤ ꯀꯔꯤ ꯍꯥꯎ ꯀꯔꯤ ꯍꯥꯏꯅꯤ ꯃꯤꯅꯧ ꯍꯥꯏꯒꯗ꯭ꯔꯥ ꯃꯥ ꯂꯩꯕꯗꯣ ꯈꯨꯟ ꯑꯃ ꯇꯥꯕꯗꯣ
ꯂꯥꯡꯒꯣꯜ ꯍꯥꯏꯁꯤ ꯀꯩꯅꯣꯒꯤꯔꯣ ꯑꯗꯨꯝ ꯀꯛꯆꯤꯡ ꯂꯣꯝꯗ ꯂꯩꯕꯗꯨ ꯑꯣꯏꯗꯣꯏꯔꯣ ꯅꯠꯇ꯭ꯔꯒꯅ ꯁꯤ ꯏꯝꯐꯥꯜ ꯂꯣꯝꯒꯤꯁꯤ ꯑꯣꯏꯗꯣꯏꯔꯣ
ꯑꯣ ꯀꯛꯆꯤꯡ ꯂꯣꯝꯒꯤꯗꯣ
ꯑꯣ ꯑꯣ ꯑꯁ ꯂꯥꯡꯒꯣꯜ ꯂꯣꯝꯁꯤ ꯀꯥꯕ ꯀꯩꯁꯨ ꯇꯧꯗꯕꯖꯥꯠꯂ ꯑꯩ ꯈꯪꯗꯦꯅꯦ ꯏꯔꯥꯡ ꯀꯩꯀꯥ ꯂꯩꯕꯁꯤꯗ ꯢꯆꯤꯡ ꯆꯤꯡꯅꯩꯅꯦ
ꯑ ꯂꯥꯡꯒꯣꯟꯗꯤ ꯀꯦꯁꯨ ꯇꯧꯗꯦꯗ
ꯑꯣ
ꯍꯣꯢꯗꯃꯣ ꯂꯒꯣꯟ ꯂꯒꯣꯟ ꯑꯥ ꯌꯧꯗꯣ ꯅꯠꯇꯕꯅ ꯑꯈꯣꯏꯗꯤ ꯁꯒꯣꯟ ꯈꯔ ꯀꯥꯞꯄꯩ ꯁꯣꯔꯥ ꯃꯊꯛꯇ ꯂꯩꯕ ꯃꯤꯅꯧ ꯈꯨꯟ ꯂꯝ ꯇꯥꯕꯗꯣ
ꯑꯣ ꯑꯣ ꯑꯣ
ꯑꯣ ꯑꯗꯨꯒꯤ ꯈꯣꯡꯅꯥꯡꯒ ꯍꯧꯕ ꯑꯃ ꯍꯥꯏꯗꯤ ꯆꯤꯡ ꯑꯝ ꯂꯩꯕꯅꯦꯕꯀꯣ
ꯑꯥ ꯑꯥ
ꯑꯥ ꯑꯥ ꯏꯁꯄꯣꯠ ꯐꯖꯕ ꯍꯥꯏꯗꯤ ꯑꯩꯈꯣꯏ ꯁꯨꯝ ꯁꯠ ꯌꯨꯝ ꯇꯣꯡ ꯍꯧꯔꯒ ꯑꯩ ꯍꯧꯂ ꯌꯦꯡꯉꯖꯤ ꯕ꯭ꯌꯨꯋꯤ ꯁꯥꯟꯅ ꯕ꯭ꯌꯨ ꯎꯗꯧꯕ
ꯑꯧꯕꯨ
ꯃꯐꯝ ꯂꯩꯔꯝꯕꯗ ꯊꯃꯩ ꯂꯩꯕꯗꯨꯗ ꯃꯣꯏꯅ ꯇꯧꯔꯨꯔꯁꯤ ꯌꯥꯏꯌꯦ ꯍꯥꯏꯗꯤ
ꯑꯦ
ꯑꯗꯨꯅ ꯑꯃꯨꯛ ꯍꯥꯏꯗꯤ ꯒꯥꯔꯤ ꯊꯧꯒꯠꯄ ꯌꯥꯔꯕꯅꯦꯕ
ꯌꯥꯔꯦ
ꯒꯥꯔꯤ ꯊꯧꯍꯟꯂꯒ ꯀꯩꯅꯣ ꯇꯧꯕ ꯌꯥꯏꯌꯦꯕ ꯒꯥꯔꯤ ꯊꯧꯄꯗꯣ
ꯑꯣ ꯑꯣ ꯑꯁ ꯑꯗꯨꯗꯤ ꯆꯞ ꯆꯥꯔꯦꯅꯦ ꯄꯣꯠ ꯆꯩꯩ ꯄꯨꯕꯩꯁꯨ
ꯍꯣꯏ ꯉꯍꯟꯒꯩ ꯐꯣꯟꯗꯣ ꯑꯅꯤꯅꯥ ꯅꯨꯡꯉꯥꯏ ꯌꯥꯔꯅꯦꯕ ꯀꯩ ꯊꯣꯠ ꯄꯨꯟꯁꯤꯒꯤ ꯑꯝꯇ ꯇꯧꯗꯣꯏꯅꯤꯅ ꯑꯩꯕꯣꯜ ꯑꯩꯗ ꯍꯋꯥ ꯌꯥꯢꯗ
ꯌꯥꯏ ꯌꯥꯏ ꯑꯁ ꯌꯥꯝ ꯐꯖꯔꯦ ꯑꯗꯨ ꯑꯗꯨꯗ ꯇꯧꯔꯁꯤꯅꯦ
ꯋꯥꯠ ꯑꯣꯏ ꯇꯧꯔꯖꯤ ꯀꯅꯥ ꯀꯅꯥ ꯍꯪꯅꯔꯒ ꯑꯦ ꯁꯨꯃꯥꯏꯟ ꯁꯨꯃꯥꯏꯟ ꯇꯧꯗꯣꯔꯤ ꯀꯅꯥ ꯀꯅꯥ ꯀꯃꯥꯏꯟ ꯇꯧꯗꯣꯔꯤ ꯈꯣꯠꯇꯣꯔꯤ ꯍꯪꯅꯔꯒ ꯍꯦꯛꯇ